ꯍꯦꯜꯂꯣ ꯇꯥꯕ꯭ꯔꯣ ꯑꯁ ꯅꯪꯒꯤ ꯐꯣꯟ ꯄꯥꯏꯈꯠꯂꯝꯃꯤꯅꯤꯅꯦ
ꯏꯁ ꯍꯦꯜꯂꯣ ꯍꯥꯏꯔꯒ ꯅꯪꯅ ꯎꯝ ꯈꯨꯝꯗ꯭ꯔꯒ ꯑꯩ ꯍꯦꯜꯂꯣ ꯍꯥꯏꯌꯦꯦ ꯈꯨꯝꯗꯦ ꯅ
ꯆꯕꯤꯌꯣꯍꯦ
ꯇꯥꯔꯦ ꯅꯪꯗꯤ
ꯑꯣ ꯑꯩꯁꯨ ꯆꯥꯗ꯭ꯔꯤ ꯑꯩꯗꯤ ꯐꯃꯨꯡꯗꯅꯤꯌꯦ
ꯎꯝ ꯐꯃꯨꯡꯗ ꯀꯩꯗꯧꯔꯤꯕ
ꯑꯩꯗꯣ ꯉꯔꯥꯡꯗꯣ ꯊꯦꯡꯅ ꯇꯨꯝꯕꯒꯤ ꯍꯧꯒꯠꯄꯗ ꯉꯥꯏꯔꯤꯕ
ꯑꯣ ꯅꯨꯡꯉꯥꯏꯔꯦ ꯑꯗꯨꯗꯤ
ꯅꯪꯅ ꯑꯍꯥꯟꯕ ꯈꯨꯂꯥꯡ ꯈꯥꯡꯅꯤꯅꯤꯁꯦ
ꯑꯩꯁꯨꯅꯤ
ꯅꯪꯁꯨꯅꯦ ꯀꯩꯅꯣ ꯄ꯭ꯔꯦꯒꯦꯟ
ꯎꯝ ꯃꯤꯡ ꯊꯣꯛꯔꯛꯄꯗꯣ
ꯌꯥꯝ ꯐꯡꯖ ꯃꯥꯜꯂꯤꯀꯣ
ꯂꯩꯇꯦ ꯃꯤ ꯂꯩꯇꯦ ꯃꯤ ꯂꯩꯇꯤꯌꯤ
ꯐꯪꯗꯦ ꯀꯔꯤꯒꯤ
ꯈꯪ ꯈꯪꯗꯦꯗ ꯀꯩꯅꯣ ꯀꯩ ꯐꯣꯟ ꯃꯈꯣꯟ ꯇꯥꯏ ꯅꯣꯇꯤꯐꯤꯀꯦꯁꯟ ꯃꯈꯣꯟ ꯃꯥꯂꯦ
ꯍꯣꯏ ꯑꯩꯅ ꯃꯤꯠ ꯊꯝꯈ꯭ꯔꯅꯤ ꯒ꯭ꯔꯨꯞꯇ ꯃꯦꯁꯦꯁ ꯄꯨꯡꯇꯥ ꯊꯥꯏ ꯑꯉꯥꯡꯁꯤꯡꯁꯦ ꯑꯁ ꯆꯩ ꯆꯥꯔꯅꯤ
ꯀꯩꯗꯧꯔꯤꯒꯦ
ꯇꯨꯝꯔꯤꯌꯦ ꯇꯨꯝꯕ ꯅꯠꯇꯦ ꯍꯤꯞ ꯍꯤꯞꯄꯤꯌꯦ ꯑꯩꯗꯣ ꯍꯧꯒꯠꯈ꯭ꯔꯅꯤ
ꯇ ꯍꯣꯔꯦꯟ ꯋꯥꯔꯤ ꯑꯅꯤ ꯁꯥꯔꯅꯤ ꯂꯩꯔꯤꯛ ꯄꯥꯔꯅꯤ ꯗꯨꯒ ꯕꯣꯜ ꯍꯜꯂꯑꯅꯤ ꯏꯔꯨꯔꯅꯤ ꯂꯥꯏꯔꯤꯛ ꯄꯥꯥꯔꯅꯤ ꯂꯣꯏꯔꯦ ꯇꯨꯝꯂꯅꯤ ꯍꯣꯔꯦꯟ ꯅꯨꯡꯗꯥꯡꯗꯤ ꯋꯥꯔꯤ ꯁꯥꯔꯔꯣꯏ ꯑꯁ ꯂꯥꯏꯔꯤꯛ ꯄꯥꯕ ꯄꯨꯔ ꯃꯥꯡꯉꯤ ꯃꯇꯝ
ꯎꯝ ꯉꯟꯅ ꯍꯧꯒꯠꯄꯒꯤ ꯑꯩꯗꯤ ꯇꯨꯝꯅꯤꯡꯂꯑꯦꯗ ꯄꯨꯡ ꯇꯔꯦꯠ ꯇꯥꯗ꯭ꯔꯤꯉꯩꯗ ꯍꯧꯒꯠꯂꯦ
ꯑꯁ ꯅꯪ ꯌꯥꯝ ꯉꯟꯅ ꯍꯧꯒꯠꯂꯦ ꯂꯩꯁꯥꯕꯤ ꯑꯇꯣꯞꯄꯒ ꯃꯥꯟꯅꯗꯦꯅꯦ ꯅꯪꯗꯤ
ꯌꯨꯝꯗ ꯂꯩꯕꯒꯤꯀꯣ ꯉꯁꯤ ꯂꯧ ꯆꯛꯀꯗꯕ ꯂꯩꯌꯦꯕ ꯑꯈꯣꯏ
ꯑꯣ
ꯗꯨꯒꯤ ꯆꯥꯛ ꯆꯥꯃꯤꯟꯅꯗꯤ ꯅꯗ꯭ꯔꯦ ꯑꯥ ꯆꯥꯛ ꯆꯥꯃꯤꯟꯅꯗ꯭ꯔꯗꯤ ꯌꯥꯗꯦꯕ ꯑꯈꯣꯏꯗꯤ
ꯌꯥꯝ ꯐꯩꯌꯦ ꯌꯥꯝ ꯐꯩꯌꯦ ꯉꯟꯅ ꯍꯧꯒꯠꯀꯗꯝꯅꯤ
ꯍꯧꯖꯤꯛ ꯑꯃꯨꯛ ꯇꯨꯝꯅꯤꯡꯉꯤꯅꯦ
ꯊꯕꯛ ꯐꯒꯗꯝꯅꯤ
ꯑ ꯂꯧꯕꯨꯗꯤ ꯆꯠꯈ꯭ꯔꯦ ꯑꯩꯗꯤ ꯆꯠꯇ꯭ꯔꯦ ꯌꯨꯝꯗ ꯉꯥꯅꯨ ꯈꯔ ꯂꯩꯕꯒꯤ ꯑꯝ ꯃꯤ ꯑꯇꯣꯞꯄ ꯂꯩꯇꯕꯅꯤꯅ
ꯅꯊꯟꯗ ꯉꯥꯏꯔꯦ
ꯎꯝ
ꯅꯆꯤꯟ ꯅꯅꯥꯎꯁꯨ ꯏꯊꯟꯗ꯭ꯔꯣ
ꯑꯥ
ꯑꯩ ꯕꯣꯔꯤꯡ ꯆꯨꯔꯝꯅꯤꯅꯦ ꯑꯗꯨꯗꯤ
ꯌꯥꯝ ꯆꯨꯕ ꯑꯣꯏꯗꯦꯗ
ꯍꯦꯅ ꯑꯩꯒ ꯋꯥꯔꯤ ꯁꯥꯔ ꯂꯣꯏꯔꯦ ꯆꯨꯔꯗꯤ ꯅꯠꯇ꯭ꯔꯥ
ꯕꯣꯏꯔꯤꯡ ꯆꯨꯕ ꯃꯤ ꯅꯠꯇꯦꯗ ꯌꯥꯝ ꯅꯨꯉꯥꯏ
ꯕꯣꯔꯤꯡ ꯆꯨꯔꯗꯤ ꯑꯩꯒ ꯁꯥꯔ ꯂꯣꯏꯔꯦꯕ ꯅꯠꯇ꯭ꯔꯥ
ꯃꯥꯅꯤ ꯍꯣꯏ ꯑꯁ ꯌꯥꯝ ꯁꯥꯌꯦ ꯅꯨꯡꯁꯥꯁꯦ
ꯑꯣ ꯑꯁ ꯉꯁꯤꯗꯤ ꯅꯨꯡꯁꯥ ꯐꯖꯩ ꯑꯈꯣꯏꯔꯣꯝꯁꯨ ꯑꯁ ꯐꯤ ꯁꯨꯒꯗꯧꯅꯤꯅꯦ ꯀꯥꯎꯒ꯭ꯔꯦ ꯑꯩꯁ
ꯑꯩꯗꯤ ꯊꯕꯛ ꯈꯔ ꯇꯧꯈ꯭ꯔꯦ ꯐꯤ ꯁꯨꯕꯤꯈ꯭ꯔꯦ ꯋꯥꯏ ꯇꯩꯕꯤꯈ꯭ꯔꯦ
ꯑꯁ ꯊꯕꯛ ꯌꯥꯝꯃꯤꯍꯦ ꯇꯜꯂꯦꯍꯦ
ꯑꯩꯖꯨ ꯊꯕꯛ ꯈꯔ ꯂꯩꯍꯧꯋꯤ ꯇꯟꯗꯅ ꯅꯨꯡꯁꯥ ꯁꯥꯃꯟꯗꯅ ꯇꯟꯂꯦꯕ
ꯌꯨꯝ ꯃꯅꯥꯛꯇ ꯍꯟꯗꯛꯇꯤ ꯅꯣꯡ ꯆꯨꯕꯅ ꯀꯩꯅꯣ꯫ ꯑ ꯅꯥꯄꯤ
ꯍꯧꯕ
ꯑꯣ ꯑꯗꯨ ꯃꯌꯥꯝꯗꫭ
ꯁꯦꯡꯒꯗꯕ ꯅꯪ ꯊꯕꯛ ꯌꯥꯝ ꯐꯩꯅꯦ ꯌꯥꯏ ꯑꯁ
ꯑꯗꫭ ꯌꯥꯝꯅꯗꯤ ꯇꯧꯗꯦꯗ ꯑꯩꯈꯣꯏ ꯃꯥꯅ ꯑꯁ ꯍꯤꯗꯥꯛ ꯀꯥꯞꯄ ꯂꯣꯏꯔꯦ ꯇꯧꯔꯨꯔꯅꯨ ꯍꯥꯏꯕ ꯑꯗꯨꯒꯤ
ꯊꯕꯛ ꯌꯥꯝ ꯌꯥꯡꯉꯦ ꯌꯨꯝ ꯄꯥꯟꯕ ꯌꯥꯝ ꯍꯩꯅꯤ
ꯉꯝꯃꯔꯣꯏ ꯂꯧ ꯆꯠꯄꯗꯤ ꯇꯥꯜꯂꯦꯀꯣ
ꯅꯨꯄꯥꯕꯨ ꯅꯨꯄꯥꯉꯥꯏ ꯅꯨꯄꯥ ꯑꯐꯕ ꯐꯪꯅꯤꯡꯉꯥꯏ
ꯈ꯭ꯋꯥꯏꯗꯒꯤ ꯇꯟꯕꯁꯦ ꯆꯥꯛ ꯌꯦꯟꯖꯥꯡ ꯊꯣꯡꯕ ꯃꯤꯒꯤ ꯁꯦꯕꯥ ꯇꯧꯕ ꯌꯥꯝ ꯇꯜꯂꯦ꯫
ꯑꫭ ꯇꯟꯂꯗꯤ ꯇꯧꯋꯦꯗꯥꯏꯅꯦ ꯅꯪꯗꯤ
ꯀꫭꯟ ꯐꯦꯡꯕꯗꯤ ꯌꯥꯏ꯫
ꯆꯥꯛ ꯌꯦꯟꯖꯥꯡꯗꯤ ꯊꯣꯡꯕ ꯍꯩꯒꯗꯧꯅꯤ
ꯑꯗꯨꯅꯤ ꯇꯜꯂꯤꯁꯦ ꯆꯥꯛ ꯍꯦꯟꯖꯥꯡ ꯊꯣꯡꯕ
ꯅꯪꯅ ꯆꯥꯛ ꯊꯣꯡꯉꯗꯤ ꯅꯪꯅ ꯆꯥꯛ ꯊꯣꯡꯉꯗꯤ ꯄꯦꯛꯀꯗꯧꯕ ꯃꯥꯜꯂꯦ꯫ ꯏꯁ ꯅꯪꯅ ꯅꯪꯅ ꯆꯥꯛ ꯊꯣꯡꯕ ꯀꯥꯟꯗ ꯏꯁꯤꯡ ꯌꯥꯝ ꯍꯥꯞꯄꯗ ꯍꯥꯞꯄꯒ ꯄꯦꯠꯀꯗꯧꯕ ꯃꯥꯜꯂꯦ꯫
ꯅꫭ ꯎꯝ ꯇꯧꯗꯕꯅꯦ ꯑꯩ ꯆꯥꯛ ꯄꯦꯠꯄ ꯆꯥꯅꯤꯡꯗꯦ
ꯊꯣꯡꯕ ꯍꯩꯅꯦ ꯎꯝ ꯊꯣꯡꯕ ꯍꯩꯕꯅꯦ ꯎꯝ ꯎꯝ ꯍꯦꯟꯖꯥꯡꯗꯤ ꯁꯥ ꯒꯨꯝꯕꯗꯤ ꯊꯣꯡꯕ ꯍꯩꯕ꯭ꯔꯣ
ꯁꯥꯕꯨ ꯎꯝ ꯌꯦꯟꯕꯨꯗꯤ ꯊꯣꯡꯈ꯭ꯔꯦ ꯑꯇꯣꯞꯄ ꯊꯣꯡꯗ꯭ꯔꯤ
ꯉꯥꯒꯨꯕ ꯉꯥ
ꯑ ꯊꯣꯡꯗ꯭ꯔꯤ ꯑꯝꯇ ꯍꯥꯏꯗꯤ ꯌꯨꯝꯗꯗꯤ ꯑꯩꯈꯣꯏ ꯕꯥꯒ ꯑꯩꯈꯣꯏ ꯃꯥꯅ ꯊꫭꯡꯕꯅ ꯑꯗꯨꯒ ꯅꯍꯥꯟ ꯍꯥꯏ ꯁ꯭ꯀꯨꯜ ꯀꯥꯔꯤꯉꯩꯗꯨꯁꯨ ꯕꯣꯔꯗꯤꯡꯗ ꯂꯩꯕ꯫
ꯑꯣ
ꯑꯗꯨꯒꯤ ꯌꯨꯝꯗ ꯂꯩꯕ ꯃꯇꯝꯁꯨ ꯄꯥꯛ ꯊꯣꯡꯗꯕ
ꯅꯪꯗꯤ ꯐꯨꯠꯕꯣꯜ ꯌꯦꯡꯕꯣ ꯌꯦꯡꯗ‌ꯦ ꯅꯣꯏ ꯐꯦꯃꯤꯂꯤꯗꯤ
ꯃꯔꯛ ꯑꯩꯈꯣꯏ ꯕꯥ ꯌꯦꯡ ꯄꯨꯂꯞ ꯌꯦꯡꯗ‌ꯦꯗ ꯃꯥꯒꯤ ꯐꯣꯟꯗ ꯑꯗꯨꯝ ꯌꯦꯡꯖꯩ ꯑꯩꯈꯣꯏ ꯕꯥꯗꯤ
ꯑꯣ ꯅꯪꯁꯨ ꯌꯦꯡꯕ꯭ꯔꯣ
ꯉꯁꯤꯗꯤ ꯌꯦꯡꯉꯅꯤ ꯉꯁꯤ ꯔꯣꯅꯦꯜꯗꯣ ꯁꯥꯟꯅꯗꯣꯏ ꯅꯠꯇ꯭ꯔꯣ ꯄꯨꯡ ꯃꯔꯤꯗ꯭ꯔꯣ
ꯑ ꯌꯥꯏꯌ‌ꯦ ꯅꯣꯠ ꯅꫭꯠ ꯇꯨꯗꯦ ꯇꯨꯝꯃꯣꯔꯣ ꯐꯣꯔ ꯐꯤꯐ
ꯇꯨꯝꯃꯣꯔꯣ ꯍꯣꯏ ꯍꯣꯏ ꯍꯣꯏ ꯍꯌꯦꯡꯅꯦ ꯄꯨꯡ ꯃꯔꯤ
ꯔꫭꯅꯥꯜꯗꯣꯒꯤ ꯐꯦꯟꯁꯇꯤꯅꯦꯀꯣ ꯏꯕ‌ꯦꯝꯃꯥ
ꯀꯩ ꯍꯥꯏꯕ
ꯔꫭꯅꯥꯜꯗꫭꯒꯤ ꯐꯦꯟꯁꯅꯤꯅ‌ꯦ ꯅꯪꯁꯨ
ꯎꯝ ꯃꯥꯥꯟꯅ‌ꯦ ꯑꯇꯣꯞꯄ ꯌꯦꯡꯗꯦ
ꯌꯦꯡꯁꯦ ꯌꯦꯡꯁꯦ ꯍꯌꯦꯡꯗꯤ ꯄꯨꯡ ꯃꯔꯤ ꯃꯈꯥꯏꯗ
ꯑꯇꯣꯞꯄ ꯑꯝ ꯕ꯭ꯔꯥꯖꯤꯜꯒꯨꯝꯕ ꯑꯗꯨꯝꯕꯁꯨ ꯁꯄꯣꯔꯠ ꯇꯤ ꯇꯧꯅꯤꯡꯉꯦ ꯑꯗꯨꯒ ꯑꯥꯔꯖꯦꯟꯇꯤꯅꯥꯗꯤ ꯁꯨꯡꯇꯧ ꯇꯧꯅꯤꯡꯗꯦ ꯀꯩꯒꯤꯅꯣ ꯈꯪꯗꯦꯉꫭ꯫
ꯑꯣ ꯑꯔꯖꯦꯟꯇꯤꯅꯥꯁꯨ ꯇꯧꯅꯤꯡꯉꯤ꯫ ꯑꯗꯨꯕꯨ ꯀꯝ ꯃꯦꯁꯤꯒꯤ ꯐꯦꯟ ꯅꯠꯇꯦ ꯍꯥꯏꯕꯒꯤ ꯋꯥꯅꯤꯗ
ꯃ‌ꯦꯁꯤꯒꯤ ꯐꯦꯟꯁꯤꯡꯗꯣ ꯌꯥꯝ ꯀꯩꯅꯣ ꯇꯧꯋꯦꯕ ꯑꯗꯨꯅ ꯑꯁ ꯇꯥꯜꯂꯦ ꯌꯥꯝ ꯍꯩ ꯄꯥ ꯁꯥꯕ
ꯔꫭꯅꯟꯗꫭꯅ ꯑꯥ ꯑꯦꯝ ꯕꯦꯛ ꯑ ꯑꯦꯝ ꯕꯦꯛ ꯍꯥꯏꯔꯒ ꯌꯥꯗꯦꯅꯦ ꯃꯥꯁꯦ ꯍꯧꯖꯤꯛꯀꯥꯟꯁꯦ
ꯍꯥꯏꯖꯁꯥꯅꯨ ꯀꯩꯅꫭ ꯅꯍꯥꯟ ꯎꯝ ꯃꯥꯒꯤ ꯃꯇꯝꯗꯗꯤ ꯅꯩꯊꯥꯔꯝꯃꯦꯅ
ꯑꯝ ꯍꯥꯏ
ꯍꯥꯏꯗꯤ
ꯑꯍꯜ ꯑꫭꯏꯔ‌ꯦ ꯃꯥꯁꯨ
ꯎꯝ ꯃꯥꯒꯤ ꯋꯥꯔꯤꯗꯨꯒ ꯅꯨꯡꯁꯤ ꯁꯤꯕꯩ ꯋꯥꯅꯤꯗ
ꯍꫭꯏ ꯍꫭꯠꯅꯕ ꯀꯟꯕ ꯃꯤꯅꯦ ꯃꯥꯁꯨ
ꯎꯝ ꯑꯗꯨꯒꯤ ꯁꯞꯄꯣꯔꯠ ꯇꯧꯕꯅꯦꯗ
ꯎꯝ ꯃꯥꯅꯤ ꯏꯆꯟꯗꯤ ꯁꯄꯔ ꯇꯕꯨꯅꯤ
ꯎꯝ ꯃꯦꯁꯤꯒꯤꯗꯤ ꯌꯦꯡꯗ꯭ꯔꯦ ꯍꯣꯏ ꯃꫭꯏ ꯃꯣꯏꯕꯨꯁꯨ ꯊꯤꯅꯗꯤ ꯉꯥꯡꯗꯦꯀꯣ ꯑꯩꯈꯣꯏꯁꯨ ꯑꯗꯨꯑꫭꯔꯁꯨ ꯑꯇꯣꯞꯄꯗꯤ ꯃꯤ ꯂꯣꯏꯅꯃꯛꯇꯤ ꯅꯠꯇꯦ ꯑꯩ ꯑꯩꯕꯨꯗꯤ ꯉꯥꯡꯗꯦ ꯏꯁꯇꯦꯇꯁ ꯃꯌꯥꯝ ꯎꯕꯗ ꯁꯥꯎꯅꯤꯡꯉꯦ ꯃꯔꯛ ꯃꯔꯛꯇ
ꯅꯪꯒꯤ ꯏꯁꯇꯦꯇꯁꯇꯤ ꯁꯨꯡꯉꯨ ꯎꯨꯗ‌ꯦ ꯅꯝꯕꯔ ꯁꯦꯄ ꯇꯧꯗꯔꯤꯀꯣ ꯀꯔꯤꯒꯤꯅꯣ ꯍꯥꯏꯁꯦ ꯁ‌ꯦꯞ ꯇꯧꯗꯕꯗꫭ
ꯑꯩꯗꯣ ꯑꯁꯤ ꯅꯝꯕꯔꯁꯦ ꯎꯝ ꯑꯁꯤ ꯑꯦꯀꯥꯎꯟꯁꯦ ꯑꯩ ꯏꯁꯇꯦꯇꯁ ꯊꯥꯒꯠꯇꯦ ꯍꯥꯏꯗꯤ ꯑꯁꯤꯒꯤ ꯅꯝꯕꯔꯗ ꯀꯟꯇꯦꯛꯇ ꯃꯤ ꯂꯩꯇꯦꯕ ꯑꯅꯤꯅꯦꯗꯅ ꯑꯩꯅ ꯄꯥꯏꯕꯗꯣ ꯍꯥ
ꯅꯪ ꯅꯁꯥꯒꯤ ꯐꯣꯟ ꯄꯥꯏꯗꯕ꯭ꯔꯕ
ꯏꯁꯥꯒꯤ ꯐꯣꯟꯅꯦ ꯑꯗꯨ ꯑꯣꯏꯔꯁꯨ ꯅꯝꯕꯔ ꯑꯅꯤ ꯄꯥꯏꯌꯦꯗꯅ
ꯑꯗꯨꯗꯤ ꯀꯔꯤꯅꯤ ꯑꯩꯅꯤ ꯁꯦꯞ ꯇꯧꯗꯕ꯭ꯔꯥ
ꯑꯁꯤꯒꯤ ꯑꯁꯤꯒꯤ ꯋꯥꯆꯦꯞꯇꯤ ꯃꯨꯛ ꯗꯤꯂꯦ ꯇꯧꯊꯣꯛꯀꯅꯤ ꯏꯁꯇꯦꯞ ꯑꯅꯤꯅꯦꯕ ꯑꯩꯅ ꯄꯥꯔꯤꯁꯦ
ꯇꯧꯕꯑꯣꯅ ꯑꯩꯗꯤ ꯅꯪꯒꯤ ꯁꯦꯁ ꯇꯧꯕꯅꯤ ꯍꯥꯏꯌꯦ
ꯐꯔꯦ ꯐꯔꯦ ꯇꯥꯎꯔ ꯀꯌꯥ ꯍꯣꯏ ꯋꯥꯔꯤ ꯁꯥꯕ ꯂꯣꯏꯔ ꯀꯥꯟꯗ ꯇꯧꯔꯒꯦ
ꯇꯤꯔꯤꯖꯪꯁꯦ
ꯅꯝꯕ꯭ꯔꯤꯁꯤꯗꯤ ꯇꯣꯡꯉꯥꯜꯂꯦꯀꯣ ꯑꯁꯤ ꯅꯝꯕ꯭ꯔꯤꯁꯤ
ꯌꯥꯝ ꯐꯕ ꯃꯥꯜꯂꯝ ꯑꯃꯒꯤꯒ ꯐꯠ ꯂꯝꯒꯤꯅꯤ
ꯄꯥꯏꯁꯨ ꯄꯥꯏꯔꯣꯏ ꯇꯕꯗ ꯁꯤ ꯑꯦꯀꯥꯎꯟꯗꯤ ꯋꯥꯆꯦꯞꯇꯤ ꯋꯥꯆꯦꯞ ꯑꯅꯤꯅꯦꯕ
ꯎꯝ
ꯁꯤꯗꯗꯤ ꯀꯩꯗꯥꯒꯠꯇꯦꯕ ꯑꯩ ꯄꯥꯏꯕ ꯀꯨꯏꯗ ꯉꯥꯏꯔꯦ ꯊꯥ ꯑꯃꯐꯥꯎ ꯐꯥꯗ꯭ꯔꯦ ꯑꯗꯨꯒꯤ ꯋꯥꯆꯦꯞ ꯑꯃ ꯂꯩꯗꯤ ꯏꯁꯇꯦꯇꯁ ꯌꯥꯝ ꯊꯥꯒꯠꯄꯅꯦ ꯅꯨꯡꯇꯤꯒꯤ ꯊꯥꯒꯠꯄꯅꯦ
ꯎꯝ ꯑꯩꯈꯣꯏꯗꯤ ꯎꯗ꯭ꯔꯕꯗꯣ
ꯃꯗ
ꯃꯡꯗꯥ ꯎꯕ ꯍ
ꯄꯨꯡ ꯀꯌꯥ ꯇꯥꯔꯒꯦ ꯍꯧꯖꯤꯛ ꯄꯨꯡ ꯇꯔꯥꯃꯥꯊꯣꯏ
ꯑ ꯃꯗꯨ ꯍꯣꯏ
ꯃꯈꯥꯏ ꯇꯥꯖꯣꯔꯦ ꯀꯨꯟ ꯑꯍꯨꯝ ꯀꯟꯅꯍ ꯀꯟ ꯀꯟꯅꯍ ꯀꯟꯅ ꯑꯍꯨꯝ
ꯀꯨꯟꯍꯨꯝꯗꯣꯏ
ꯀꯟ ꯀꯔꯤꯌꯦ ꯈꯪꯗꯦ ꯑꯩꯗꯤꯦ
ꯎ ꯌꯥ ꯌꯥ ꯀꯥꯏ ꯎ ꯑꯗꯨꯝ ꯚꯥꯞ ꯆꯥꯔꯗꯤ ꯌꯥꯔꯦ ꯅꯠꯇ꯭ꯔꯥ
ꯎꯝ ꯀꯨꯟꯃꯔꯤ
ꯑꯥꯍꯨ ꯑ
ꯂꯧ ꯆꯠꯄꯁꯤꯡ ꯋꯥꯔꯝꯒꯥꯏꯅꯤ
ꯋꯥꯔꯝꯃꯅꯤ ꯃꯥꯅꯤ ꯃꯥꯅꯤ ꯋꯥꯔꯝꯅꯤ ꯆꯨꯝꯅꯤ ꯍꯥ ꯑꯩ ꯅ ꯐꯖꯅ ꯇꯝꯃꯣ ꯍꯥꯏꯕ꯭ꯔꯥ ꯆꯥꯅꯤꯡꯗ꯭ꯔꯗꯤ ꯍ
ꯅꯨꯄꯤꯗꯤ ꯎꯝ ꯌꯨꯝ ꯄꯥꯜꯂꯗꯤ ꯒꯣ ꯂꯩꯇꯕ ꯍꯥꯏꯗꯤ ꯈꯔ ꯅꯨꯡꯉꯥꯏꯕ ꯏꯃꯨꯡꯗ ꯌꯨꯝ ꯄꯥꯜꯂꯗꯤ ꯂꯧ ꯆꯠꯂꯣꯏꯅ
ꯍꯣꯏ ꯅꯨꯄꯤꯗꯤ ꯀꯥꯏꯗꯦ ꯅꯨꯄꯥꯗꯤ
ꯑ ꯅꯨꯄꯥꯅꯤ ꯂꯧ ꯍꯥꯏꯁꯤꯕꯨ ꯑ ꯂꯧ ꯍꯥꯏꯁꯦ ꯂꯐꯣꯏꯒꯨꯝꯕ ꯕ ꯆꯤꯡꯗ ꯑꯣꯏꯕ ꯂꯧꯗꯤ ꯆꯠꯅꯤꯡꯗꯦ ꯑꯗꯨ ꯑꯣꯏꯔꯁꯨ ꯑꯁꯤꯒꯤ ꯍꯧꯖꯤꯛ ꯂꯧꯕꯨꯛꯇꯣ
ꯑꯣ
ꯑꯗꯨꯗꯤ ꯆꯠꯄ ꯌꯥꯏ
ꯀꯂ ꯂ ꯇꯥꯏ ꯍꯥꯏꯕꯗ
ꯎꯝ ꯅꯨꯄꯤꯁꯨ ꯆꯠꯇ꯭ꯔꯤꯉꯩꯗ ꯃꯣꯏꯒꯤ ꯌꯨꯝꯒꯤ ꯀꯟꯅꯕ ꯊꯕꯛ ꯅꯠꯇ꯭ꯔꯒ ꯀꯩ ꯍꯥꯏꯅꯤ ꯍꯥꯏꯕ ꯍꯥꯏ ꯭ ꯇꯧꯕꯤꯔꯝꯃꯗꯤ ꯌꯥꯔꯦꯗꯅ
ꯑꯗꯨꯒꯤꯅꯤ ꯍꯥꯏꯅ ꯁꯤꯅ ꯍꯣꯠꯅꯔꯒ ꯂꯥꯏꯔꯤꯛ ꯄꯥꯔꯒ ꯃꯤ ꯑꯣꯏ ꯍꯣꯗꯥꯔꯦ
ꯅꯨꯄꯤꯁꯨ ꯍꯣꯠꯅꯒꯗꯕꯅꯦ ꯅꯨꯄꯥꯁꯨ ꯑꯗꯨꯕꯨ ꯅꯨꯄꯥꯗꯤ ꯏꯃꯨꯡ ꯑꯃ ꯀꯩ ꯍꯥꯏꯅꯤ ꯍꯥꯏꯕ ꯍꯩꯇ꯭ꯔꯦ ꯎꯝ ꯎꯝ ꯎꯝ
ꯎꯝ ꯑꯁ ꯅꯨꯄꯤꯁꯨ ꯐꯪꯗ꯭ꯔꯦꯗ ꯅꯧꯔꯔꯣꯏꯗ ꯑꯩ ꯅꯨꯄꯤ ꯊꯤꯔꯣꯏꯗ
ꯃꯇꯝ ꯂꯥꯛꯀꯅꯤꯗ ꯍꯧꯖꯤꯛꯄꯨ ꯅꯨꯄꯤ ꯊꯤꯕ ꯃꯇꯝꯗꯣ ꯋꯥꯅꯕꯅꯦ
ꯃꯇꯝ ꯂꯥꯛꯄ ꯀꯥꯟꯗ ꯑꯩꯅ ꯄꯥꯝꯕꯗꯣ ꯃꯤꯅ ꯂꯧꯈ꯭ꯔꯅꯤ ꯀꯃꯥꯏꯅ ꯇꯧꯕ
ꯑꯗꯣ ꯑꯇꯣꯞꯄ ꯑꯃꯨꯛ ꯊꯤꯔ ꯂꯣꯏꯔꯦ ꯅꯨꯄꯤꯕꯨ ꯋꯥꯠꯄ꯭ꯔꯅꯦ
ꯑꯗꯨꯗꯤ ꯑꯗꯨꯗꯤ ꯇꯧꯔꯔꯣꯏ ꯑꯩꯅ ꯄꯥꯝꯕ ꯅꯨꯄꯤꯗꯨ ꯃꯤꯅ ꯂꯧꯈ꯭ꯔꯗꯤ ꯑꯩꯗꯤ ꯅꯨꯄꯤ ꯊꯤꯔꯔꯣꯏ
ꯀꯨꯏꯅ ꯂꯩꯔꯗꯤ ꯆꯍꯤ ꯑꯃ ꯑꯅꯤ ꯂꯩꯔꯗꯤ ꯀꯥꯎꯈ꯭ꯔꯅꯤꯗ ꯑꯇꯣꯞꯄ ꯑꯃꯨꯛ ꯐꯪꯉꯅꯤ ꯑꯗꯨ ꯀꯔꯤꯝ ꯈꯟꯕꯤꯗꯦ ꯅꯨꯄꯤ ꯅꯨꯄꯥ ꯋꯥꯠꯇꯦ
ꯑꯦꯛꯁꯄꯤꯔꯤꯌꯦꯟꯁ ꯂꯩꯕ ꯃꯥꯥꯜꯂꯤꯀꯣ ꯂꯩꯁꯥꯕꯤ ꯃꯆꯥꯁꯦ
ꯏꯁ ꯅꯠꯇꯦ ꯑꯁꯦꯡꯕꯅꯦ ꯀꯌꯥꯝ ꯀꯨꯏꯅ ꯅꯨꯡꯁꯤꯗꯣꯏꯅꯣ ꯃꯤ ꯃꯤꯒꯤ ꯑꯣꯏꯈ꯭ꯔꯗꯤ ꯀꯩꯗꯧꯕꯩ ꯅꯨꯡꯁꯤꯕꯤꯗꯣꯏꯕ
ꯀꯔꯤꯅꯣ
ꯃꯤꯒꯤ ꯑꯣꯏꯈ꯭ꯔꯕ ꯄꯣꯠꯇꯨꯕꯨ ꯄꯥꯝꯗꯦ